ꯍꯂꯣ ꯍꯜꯂꯣ
ꯍꯣꯏ ꯍꯣꯏ ꯇꯥꯏꯌꯦ
ꯀꯅꯥꯅꯣ
ꯈꯪꯗꯕ꯭ꯔꯣ ꯆꯥꯛ ꯆꯥꯔꯦ ꯑꯗꯥ ꯅꯣꯏꯗꯤ
ꯃꯁꯛ ꯐꯖꯕꯤꯗꯨꯔꯣ
ꯐꯖꯕꯅꯤ
ꯀꯩꯌꯥꯝ ꯐꯖꯕꯤꯅꯣ ꯌꯥꯝ ꯊꯤꯅ ꯐꯖꯕꯤꯗꯨꯔꯣ
ꯍꯣꯏ ꯍꯣꯏ ꯆꯥꯛ ꯆꯥꯔꯦ
ꯆꯥꯕꯗꯉꯥꯢ ꯆꯥꯛ ꯇꯣꯛꯄꯗꯥ ꯉꯥꯢ
ꯑꯣ ꯀꯩ ꯃꯊꯦꯜ ꯆꯥꯔꯦ ꯉꯁꯤꯗꯤ
ꯑꯁꯤꯁꯦ ꯍꯋꯥꯏ ꯃꯅꯥ ꯍꯋꯥꯏ ꯑꯁꯥꯡꯕ ꯂꯩꯗꯅ ꯑꯗꯨꯒꯤ ꯃꯅꯥ ꯑꯗꯨꯗ
ꯑꯣ ꯑꯣ
ꯁꯤꯡꯖꯨꯅ ꯁꯟ ꯃꯎꯨꯟꯗꯣ ꯁꯟ ꯃꯎꯟ ꯑꯀꯪꯕꯗꯣ
ꯖꯥꯠ ꯖꯥꯠ ꯆꯥꯏ ꯀꯦ
ꯖꯥꯠ ꯖꯥꯠ ꯅꯠꯇꯦ ꯃꯤꯅ ꯆꯥꯅꯕ ꯏꯟꯖꯥꯡ ꯏꯟꯖꯥꯡꯁꯤꯡꯁꯨ ꯉꯥꯛꯇꯅꯦꯍꯦ ꯪꯁ ꯀꯔꯤꯠꯅꯗꯠ ꯅꯠꯇꯦ ꯑꯩ ꯊꯕꯛ ꯇꯧꯕ ꯇꯟꯗꯅ ꯑꯗꯨꯝ ꯎꯆꯦꯛ ꯑꯣꯜꯂꯒ ꯑꯗꯨꯝ ꯃꯊꯛꯇ ꯑꯇꯤꯌꯥꯗ ꯑꯗꯨꯝ ꯄꯥꯏ ꯑꯩꯗꯤ
ꯍꯤ ꯍꯤ
ꯑꯩ ꯏꯇꯨꯡ ꯏꯅꯤꯡꯕ꯭ꯔꯣ
ꯄꯥꯏꯅꯤꯡꯇꯣ ꯅꯣꯏꯒꯨꯝꯅ ꯂꯝꯕꯤ ꯂꯥꯞꯄ ꯂꯥꯞꯅ ꯆꯠꯂꯁꯨ ꯄꯥꯏꯕ ꯍꯩꯕꯅꯤꯅ ꯃꯐꯝ ꯃꯐꯝ ꯂꯥꯞꯅ ꯆꯠꯂꯁꯨ ꯋꯥꯅꯤꯡꯉꯥꯏ ꯂꯩꯗ꯭ꯔꯦꯅꯦ ꯑꯗꯨꯗꯤ
ꯂꯩꯇ꯭ꯔꯦ ꯂꯩꯇ꯭ꯔꯦ ꯆꯠꯅꯤꯡꯉꯥꯏꯗꯤ ꯀꯌꯥꯝ ꯋꯥꯈꯠ ꯂꯩꯇꯦ ꯍꯣꯏ ꯍꯣꯏ ꯂꯩꯇ꯭ꯔꯦ ꯑꯗ ꯚꯥꯏ
ꯎꯝ ꯍꯥꯏꯌꯣ ꯍꯥꯏ ꯇꯥꯏꯌꯦ
ꯀꯔꯤ ꯍꯥꯏꯅꯤꯡꯒꯦ ꯉꯁꯤ ꯀꯣꯜ ꯏꯊꯥ ꯊꯥꯖꯗꯅ ꯀꯣꯜ ꯇꯧꯔꯛꯏꯁꯤꯕꯨ ꯀꯔꯤ ꯀꯔꯤ
ꯑꯗꯨ ꯗꯤ ꯑꯩꯈꯣꯏꯗꯤ ꯐꯣꯟ ꯇꯧꯔꯗꯤꯀꯣ ꯁꯨꯃꯥꯏꯅ ꯇꯧꯒꯟꯕꯅꯦ ꯏ ꯊ ꯊꯥꯖꯕ ꯊꯥꯖꯕ ꯊꯥꯖꯕ ꯀꯥꯟꯁꯤꯅ ꯇꯧꯔꯛꯄꯗꯤ ꯑꯩꯈꯣꯏꯗꯤ
ꯑꯣ ꯃꯤ ꯈꯪꯍꯟꯒꯦ ꯍꯥꯏꯔꯣ ꯎ ꯍꯣ ꯍ ꯃꯇꯨꯡꯗꯤ ꯌꯥꯔꯣꯏꯀꯣ ꯃꯇꯨꯡꯗꯗꯤ ꯍꯥꯟꯅ ꯄꯥꯎ ꯍꯥꯟꯅ ꯄꯤꯔꯛꯎꯀꯣ
ꯄꯤꯔꯛꯀꯦ ꯄꯤꯔꯛꯀꯦ
ꯅꯠꯇ꯭ꯔꯗꯤ ꯑꯃꯨꯛ ꯍꯟꯅ ꯐꯣꯟꯗꯤ ꯄꯥꯏꯈꯠꯂꯔꯣꯏ
ꯃꯩ ꯂꯥꯛꯄ꯭ꯔꯣ
ꯃꯩ ꯂꯥꯛꯇꯦ
ꯑꯁ ꯅꯨꯡꯉꯥꯏꯇ
ꯀꯔꯟ ꯂ ꯑꯣ ꯃꯩ ꯃꯩ ꯂꯥꯛꯇꯦ
ꯂꯥꯛꯂꯝꯒꯅꯤꯗ ꯉꯁꯥꯏꯗꯤ ꯂꯥꯛꯑꯦ ꯍꯥꯏꯔꯒ ꯂꯥꯛꯇꯦ ꯑꯃꯨꯛ ꯍꯥꯏꯅ ꯆꯤꯟ ꯊꯤꯅꯨꯀꯣ ꯑꯁꯦꯡꯕ ꯉꯥꯡꯅꯁꯤꯀꯣ
ꯑꯩ ꯉꯁꯥꯏ ꯃꯩ ꯂꯥꯛꯑꯦ ꯍꯥꯏꯕ꯭ꯔꯣꯅꯦ
ꯑꯁ ꯅꯪ ꯉꯁꯥꯏ ꯀꯔꯤ ꯂꯣꯟꯅꯣ ꯑꯃꯔꯛ ꯍꯥꯏꯕꯗꯤ ꯅꯥꯄꯪ ꯅꯥ ꯄꯪꯗꯤꯀꯣ ꯑꯩꯗꯤꯀꯣ ꯅꯥ ꯌꯥꯝ ꯁꯦꯡꯕꯅꯦ
ꯑꯩ ꯑꯗꯨꯃ ꯍꯥꯏꯗꯦꯗ ꯅꯪꯕꯣ
ꯍꯌꯦ ꯍꯌꯦ ꯍꯩ ꯇꯥꯗꯗꯤ
ꯑ ꯍ ꯆꯥꯛ ꯌꯥꯝ ꯆꯥꯁꯤꯜꯂꯨꯕꯒꯤ ꯌꯥꯗ꯭ꯔꯦꯗꯤ ꯍꯦ ꯄꯨꯛꯁꯦ ꯑꯁ ꯐꯝ ꯕꯐꯧ ꯉꯝꯗꯔꯦ
ꯌꯥꯝ ꯆꯥꯃꯜꯂꯨꯁꯨ ꯐꯠꯇꯀꯣ ꯍꯛꯆꯥꯡ ꯋꯥꯕꯅꯦ
ꯍꯣꯏ ꯋꯥꯔꯦ ꯚ ꯑꯩ ꯍꯧꯖꯤꯛ ꯁꯣꯕ ꯍꯣꯏꯕ ꯉꯥꯟꯗ꯭ꯔꯦ ꯑꯩ ꯑꯩꯏ ꯑ ꯑꯁ ꯑꯁ
ꯍꯦꯟꯃꯜꯂꯦ ꯍ
ꯑꯁꯦꯗꯤ ꯑꯩꯁꯨꯣ ꯅꯇ
ꯀꯃꯥꯏꯅ ꯇꯧꯔꯦ
ꯇꯝꯄꯥꯛ ꯂꯧ ꯇꯝꯄꯥꯛ ꯂꯧ ꯀꯔꯤ ꯂꯧ ꯆꯤꯡ ꯂꯧꯗꯤ ꯂꯣꯏ ꯂꯣꯏꯁꯤꯟꯈ꯭ꯔꯦ ꯇꯝꯄꯥꯛ ꯑꯩ ꯂꯧ ꯁꯨꯗꯦ ꯇꯝꯄꯥꯛꯇ ꯁꯨꯕ ꯆꯠꯇꯦ
ꯆꯤꯡꯒꯤ ꯂꯧ ꯁꯨꯕ꯭ꯔꯥ
ꯆꯤꯡꯒꯤ ꯂꯧꯁꯨ ꯆꯠꯇꯦ ꯌꯨꯝꯗ ꯂꯩꯇꯕꯅꯤꯅ ꯄꯥꯛ ꯃꯔꯝ ꯑꯃ ꯂꯩꯕꯒꯤ ꯌꯣꯝ ꯂꯩꯇꯕꯒꯤ ꯅꯠꯇ꯭ꯔꯣ
ꯊꯕꯛ ꯑꯃ ꯇꯧꯕꯒꯤ ꯑꯣꯏꯔꯝꯅꯤꯅꯦ ꯑꯗꯨꯗꯤ ꯌꯨꯝꯗ ꯂꯩꯗ꯭ꯔꯗꯤ
ꯊꯕꯛꯗꯤ ꯇꯧꯋꯦ ꯑꯃꯈꯛꯇ ꯅꯠꯇꯦꯍꯦ ꯑꯅꯤ ꯑꯍꯨꯝ ꯇꯧꯔꯦ
ꯃꯣꯏꯗ ꯊꯕꯛ ꯌꯥꯝꯅ ꯇꯧꯕꯅ ꯆꯥꯅꯤꯉꯥꯏ ꯊꯛꯅꯤꯡꯉꯥꯏꯁꯨ ꯂꯦꯝꯅ ꯂꯩꯕꯅꯤ
ꯍꯩꯇꯕꯅꯦ ꯅꯪ ꯐꯩꯅꯦ
ꯎꯝ ꯍꯩꯇ꯭ꯔꯗꯤ
ꯈꯨꯠ ꯇꯦꯛꯄ ꯑꯩꯈꯣꯏꯗꯤ ꯁꯣꯔꯣꯛ ꯂꯝꯕꯤꯗ ꯅꯠꯇ꯭ꯔꯒ ꯊꯣꯡ ꯃꯄꯥꯟꯒꯨꯝꯕꯗ ꯑ ꯇꯦꯡꯀꯣꯠ ꯃꯆꯥ ꯑꯃ ꯄꯔꯒ ꯇ ꯇꯪ ꯃꯇꯦꯡ ꯄꯥꯡꯕꯤꯌꯣ ꯍꯥꯏꯕ ꯅꯠꯇꯅ ꯎꯄꯥꯏ ꯂꯩꯇꯦ ꯑꯩꯈꯣꯏꯗꯤ ꯈꯨꯠꯈꯣꯡ ꯇꯦꯛꯄꯅꯤꯅ
ꯁꯨꯒꯟꯕ ꯃꯤꯅ ꯆꯥꯅꯤꯉꯥꯏꯁꯨ ꯋꯥꯠꯇꯕꯅꯤ ꯁꯨꯗꯕꯅ ꯋꯥꯠꯄ ꯉꯥꯛꯇ ꯑꯣꯏꯕꯅꯦ ꯃꯤꯑꯣꯏꯕꯒꯤ ꯄꯨꯟꯁꯤꯁꯤꯀꯣ ꯑꯗꯨꯅꯤ
ꯑꯩꯗꯤ ꯁꯨꯑꯦ ꯁꯨꯔꯁꯨ ꯋꯥꯠꯂꯤꯌꯦ ꯑꯗꯣ ꯍ
ꯍꯣꯏꯗ ꯃꯤ ꯍꯥꯏꯕꯗꯤ ꯄꯦꯟꯕ ꯅꯥꯏꯗꯦꯗ
ꯅꯪꯗꯤ ꯄꯦꯟꯕꯥ ꯅꯥꯏ
ꯃꯤ ꯍꯥꯏꯕꯗꯤ ꯆꯞ ꯃꯥꯟꯅꯩꯌꯦ ꯄꯦꯟꯕ ꯅꯥꯏꯗꯦꯅꯦ ꯍꯥꯏꯔꯤꯁꯦ ꯏꯁ ꯎꯝ
ꯅꯣꯡꯃ ꯅꯣꯡꯃꯒꯤ ꯑꯗꯨꯝ ꯄꯦꯜꯂꯒ ꯈꯜꯂꯒ ꯄꯩ ꯔꯦ ꯈꯥꯂꯒ ꯑꯦ ꯣꯔ ꯍꯥꯏ ꯁꯤꯔ ꯀꯅꯤ ꯍꯥꯏꯁꯤꯔ ꯑꯩ ꯒ꯭ꯌꯥꯟ ꯇꯥꯗ꯭ꯔꯦ
ꯌꯦꯟ ꯒꯦꯟ ꯇꯥꯗ꯭ꯔꯁꯨ ꯍꯥꯞ ꯇꯥꯕꯤꯔꯣ
ꯍ ꯍ ꯦꯃ ꯑꯇꯗ꯭ꯔꯦ ꯄ꯭ꯔꯊꯥ ꯇꯧꯔꯒ ꯑ ꯍꯣꯏ ꯆꯣꯕꯣꯏ ꯆꯣꯕꯦ ꯄ꯭ꯔꯊꯥ ꯇꯧꯔꯒ ꯇꯧꯋ ꯑꯩꯈꯣꯏꯗꯤ ꯑꯁ ꯄꯦꯟꯖꯔꯦ ꯉꯁꯤ ꯅꯪꯅ ꯄꯤꯔꯝꯕ ꯆꯥꯛ ꯌꯦꯟꯖꯥꯡ ꯑꯩꯈꯣꯏ ꯄꯨꯛ ꯊꯟꯅꯕ ꯄꯤꯕꯤꯕꯒꯤꯗꯃꯛꯇ ꯌꯥꯝ ꯊꯥꯒꯠꯆꯔꯤ ꯌꯥꯝ ꯍꯔꯥꯎꯖꯩ ꯏꯁꯣꯔ ꯅꯪꯕꯨ ꯑꯗꯨꯃꯥꯏꯅ ꯇꯧꯋꯦ
ꯍꯥꯏꯌꯦ ꯊꯥꯒꯠꯄꯁꯨ ꯇꯝꯒꯗꯧꯕꯅꯤꯀꯣ
ꯍꯣꯏ ꯅꯪ ꯅꯪꯗꯤ ꯆꯥꯛ ꯆꯥꯔꯕꯣ
ꯆꯥꯔꯦ ꯍꯣꯏ
ꯀꯩ ꯃꯊꯦꯜ ꯇꯧꯔꯒꯤꯅꯦ ꯅꯣꯏꯕꯣ
ꯉꯁꯤꯁꯤꯗꯤ ꯀꯩꯅꯣ ꯑꯂꯨꯒ ꯈꯥꯃꯦꯟꯅꯦ
ꯉꯁꯤꯁꯦ ꯅꯤꯡꯊꯧꯀꯥꯕ ꯂꯩꯄꯥꯛꯄꯣꯛꯄꯥ ꯅꯠꯇ꯭ꯔꯣ
ꯍꯣꯏ ꯃꯥꯅꯦ
ꯉꯁꯤ ꯂꯨꯄꯥ ꯄꯣꯛꯕ ꯅꯨꯃꯤꯠꯁꯤꯗꯤ ꯏꯟꯖꯥꯡ ꯍꯥꯎꯒꯟꯕꯅꯤꯗ ꯅꯣꯏꯖꯨ ꯀꯔꯤꯅꯣ
ꯅꯣꯏꯁꯤꯗꯤ ꯑ ꯂꯩꯕꯕꯣꯛꯒꯤ ꯅꯨꯃꯤꯠꯇ ꯌꯦꯟꯁꯥꯡ ꯍꯥꯎꯒꯟꯕ꯭ꯔꯣ
ꯑꯧ ꯑꯗꯨꯅꯅꯦ ꯍꯋꯥꯏꯃꯅꯥ ꯆꯥꯏ ꯍꯥꯏꯗꯣ
ꯆꯞ ꯃꯥꯟꯅꯩ ꯑꯗꯨꯗꯤ
ꯏꯟꯁꯥꯡ ꯍꯥꯎꯕ ꯉꯥꯛꯇꯅꯤꯅꯦ
ꯎꯝ ꯑꯍꯥꯎꯕ ꯉꯥꯇ ꯑꯩꯗꯤ ꯑꯗꯨꯝꯃ ꯑꯗꯨꯒꯨꯝꯕꯅ ꯍꯦꯟꯅ ꯍꯥꯎꯋꯤꯗ ꯑꯩꯗꯤ ꯆꯥꯡꯁꯨ ꯌꯥꯝ ꯆꯪꯉꯦ ꯑꯗꯨꯒꯨꯝꯕꯣꯏ ꯏꯟꯖꯥꯡꯗꯨꯅ ꯁꯥ ꯉꯥ ꯑꯣꯛ ꯉꯥꯒꯨꯝꯕ ꯊꯣꯡꯉꯗꯤ ꯏ ꯆꯪꯗ꯭ꯔꯦ ꯄꯨꯈꯝ ꯑꯃꯗꯩ ꯍꯦꯟꯗꯦ ꯄꯨꯈꯝ ꯑꯃꯗꯤ ꯅꯝꯐꯨꯗ ꯂꯣꯏꯗꯤ ꯂꯣꯏꯁꯤꯟꯉꯦꯛ
ꯑꯣꯏꯔꯝꯒꯅꯤ
ꯎꯝ ꯄꯨꯛꯁꯨ ꯌꯥꯝ ꯀꯪꯉꯦ ꯑꯩꯗꯤ
ꯑꯦ ꯉꯁꯥꯏ ꯉꯁꯥꯏ ꯅꯣꯏꯌꯦ ꯍꯥꯏꯗꯤ ꯑꯃꯨꯛ ꯀꯪꯒꯕ꯭ꯔꯥ ꯎꯗꯕ ꯀꯨꯏꯔꯤꯀꯣ ꯃꯔꯨꯞ ꯃꯄꯥꯡꯁꯤꯡꯁꯨ
ꯎꯗꯞ ꯀꯨꯏꯔꯦ ꯅꯨꯡꯁꯤꯕꯅ ꯂꯣꯏꯔꯦ ꯑꯩꯁꯦ ꯉꯥꯎꯔꯦ ꯉꯥꯎꯔꯦ
ꯀꯔꯤ ꯃꯑꯣꯡꯗ ꯀꯔꯝꯕ ꯃꯑꯣꯡꯗ ꯂꯩꯕ꯭ꯔꯥ ꯍꯥꯏꯕꯁꯨ ꯈꯪꯗ꯭ꯔꯦ
ꯑꯩꯔꯣ ꯑꯩ ꯍꯥꯏꯕꯤꯒꯦꯅꯤꯅꯦ ꯑꯩꯕꯨꯗꯤ ꯑꯩꯗꯤ ꯑꯗꯨꯝ ꯅꯨꯡꯉꯥꯏꯅ ꯂꯩꯌꯦ ꯀꯣꯏꯕ ꯆꯠꯄ ꯂꯥꯡꯕ ꯆꯠ ꯆꯠꯄ ꯐꯪꯉꯦ ꯅꯣꯏ ꯎꯗꯕ ꯈꯛꯇꯅꯤ ꯅꯣꯏ ꯎꯔꯗꯤ ꯑꯗꯨꯝ ꯍꯦꯟꯅ ꯅꯨꯡꯉꯥꯏꯒꯅꯤ ꯅꯣꯏ ꯂꯩꯇꯕꯁꯦ ꯅꯨꯡꯉꯥꯏꯇꯕ ꯑꯃꯗꯤ ꯐꯥꯎꯋꯤ ꯑꯗꯣ ꯑꯩꯗꯤ ꯅꯨꯡꯉꯥꯏꯅ ꯑꯗꯨꯝ ꯂꯩ ꯅꯣꯏꯖꯨ ꯅꯣꯏꯗꯤ ꯅꯨꯡꯉꯥꯏꯟ ꯂꯩꯕ ꯅꯠꯇ꯭ꯔꯣ
ꯍꯣꯏꯗ ꯍꯣꯏ ꯍꯧꯖꯤꯛ ꯐꯥꯎꯗꯤ ꯑꯗꯨꯝ ꯅꯨꯡꯉꯥꯏꯅ ꯂꯩꯌꯦ ꯍꯥꯏꯕ ꯇꯥꯔꯦ ꯑꯅꯥ ꯑꯌꯦꯛꯁꯨ ꯌꯥꯎꯗꯦ ꯏꯁꯣꯔꯒꯤ ꯃ ꯄꯥꯜꯅꯀꯣ ꯑꯗꯨꯝ ꯍꯣꯏ ꯅꯨꯡꯉꯥꯏꯌꯦ
ꯏꯇꯥꯎ ꯑꯦ ꯏꯇꯥꯎ ꯍꯥꯏꯔꯦ ꯃꯁꯤ ꯚꯥꯏ ꯅꯪ ꯀꯞꯇ꯭ꯔꯕꯣ ꯍꯟꯗꯛꯇꯤ ꯅꯪ ꯌꯥꯝ ꯀꯥꯞꯒꯟ ꯅꯪ ꯅꯍꯥꯟꯉꯩꯗꯤ ꯌꯥꯝ ꯀꯞꯒꯜꯂꯦꯗꯅ ꯐꯥꯒꯤ ꯇꯧꯕ ꯌꯥꯗꯕ ꯍꯦꯛ ꯐꯥꯒꯤ ꯇꯧꯕꯤꯔꯗꯤ ꯀꯞꯄꯅꯤ ꯅꯪꯗꯤ ꯅꯍꯥꯟꯗꯤ
ꯍꯩ ꯍꯩꯀꯣ
ꯀꯞꯇꯕ꯭ꯔꯣ ꯍꯟꯗꯛꯇꯤ
ꯀꯞꯄꯤꯍꯦ
ꯉꯔꯥꯡ ꯉꯁꯤ ꯅꯨꯡꯗꯥꯡ ꯄꯨꯡ ꯕꯥꯔꯣ ꯃꯈꯥꯏꯗꯁꯨ ꯀꯞꯄ꯭ꯔꯣ ꯍꯥꯏꯁꯤꯕꯣ
ꯌꯥꯔꯦ
ꯑꯁ ꯁꯥꯗ꯭ꯔꯣ
ꯆꯥꯏꯌꯦ
ꯅꯪꯗꯤ ꯀꯗꯥꯏ ꯀꯗꯥꯏ ꯀꯣꯏꯊꯠꯂꯨꯔꯦ ꯉꯁꯤ
ꯉꯁꯤꯁꯤ ꯉꯁꯤꯗꯤ ꯌꯨꯝꯗ ꯂꯩꯌꯦ ꯉꯔꯥꯡ ꯑꯩꯈꯣꯏ ꯂꯧ ꯂꯤꯡꯕꯀꯣ
ꯂꯧ ꯑꯣ ꯑꯗꯨꯗꯗꯁ ꯁ꯭ꯋꯥꯏ ꯇꯝꯄꯥꯛꯇ ꯂꯩꯕ ꯃꯤꯅꯤꯅꯦ ꯑꯗꯨꯗꯤ ꯆꯤꯡꯗꯗꯤ ꯂꯩꯇ꯭ꯔꯦ
ꯎꯝ ꯉꯁꯤꯗꯤ ꯐꯖꯅ ꯄꯣꯊꯔꯦ ꯉꯔꯥꯡ ꯂꯧꯅꯤꯡꯕꯗꯣ ꯑ ꯋꯥꯃꯟꯕꯒꯤ
ꯥꯂꯧ ꯁꯨꯕꯨ ꯋꯥꯕ꯭ꯔꯅꯦ ꯑꯩꯗꯤ ꯋꯥꯗꯦ ꯍꯦ ꯂꯧ ꯁꯕꯁꯦ ꯈ꯭ꯋꯥꯏꯗꯒꯤ ꯅꯨꯡꯉꯥꯏꯕ ꯑꯃꯅꯤ ꯑꯩꯒꯤꯗꯤ
ꯑꯩꯈꯣꯏꯗꯤ ꯅꯤꯇꯤꯒꯤ ꯁꯨꯗꯨꯕꯅꯤꯅ‌ꯦꯀꯣ ꯃꯔꯔꯥꯡ ꯃꯔꯔꯥꯡꯇ ꯇꯧꯕꯅꯤꯅ ꯋꯥꯕꯗꯣ ꯍꯦꯜꯂꯦꯕ
ꯃꯔꯛ ꯃꯔꯛꯇ
ꯅꯤꯇꯤꯒꯤ ꯅꯤꯇꯤꯒꯤ ꯇꯧꯔꯗꯤ ꯑꯗꯨꯝ
ꯍꯅꯥꯄꯤ ꯑꯣꯜꯂꯗꯤ ꯑꯗꯨꯅ ꯋꯥꯔꯔꯣꯏ
ꯑꯣ ꯋꯥꯔꯣꯏꯕ ꯑꯗꯨꯕꯨ ꯑꯩꯈꯣꯏꯗꯤ ꯁꯨꯃꯥꯏꯅ ꯇꯧꯔꯛꯇꯕꯅꯤꯅꯀꯣ
ꯑ ꯍꯣꯏ ꯅꯣꯏꯗꯤ ꯏꯅꯥ ꯀꯩꯔꯥ ꯈꯨꯟꯕ ꯏꯃꯨꯡꯗ ꯄꯣꯛꯆꯔꯨꯕꯅꯤꯅ
ꯏꯅꯥꯛ ꯈꯨꯟꯕ ꯈꯨꯟ ꯏꯅꯥ ꯏꯅꯥ ꯈꯨꯟꯕ ꯈꯨꯟꯗꯕꯒꯤ ꯋꯥꯔꯤ ꯅꯠꯇꯕꯀꯣ ꯑꯣꯂꯥ ꯑꯏꯅ ꯑ ꯄꯣꯛꯆꯔꯁꯨ ꯂꯥꯏꯅ ꯑꯗꯨꯝ ꯍꯤꯡꯖꯔꯁꯨ ꯊꯕꯛ ꯌꯥꯝ ꯁꯨꯒꯟꯕ ꯁꯨꯒꯟꯗꯕ ꯂꯩꯌꯦꯕꯀꯣ ꯎꯝ ꯍꯦ
ꯅꯣꯏ ꯂꯩ꯭ꯔ ꯆꯥꯅꯤꯡꯉꯥꯏ ꯊꯛꯅꯤꯡꯉꯥꯏ ꯂꯩꯗ꯭ꯔꯗꯤ ꯁꯨꯕꯅꯤ ꯂꯩꯕꯒꯤ ꯅꯠꯇ꯭ꯔꯣ ꯑꯩꯈꯣꯏꯗꯤ ꯆꯥꯅꯉꯥꯏ ꯊꯛꯅꯉꯥꯏ ꯂꯩꯇꯕꯅꯤꯅ ꯅꯨꯡꯇꯤꯒꯤ ꯁꯨꯗꯗꯤ ꯑꯩꯈꯣꯏꯗꯤ ꯆꯥꯅꯤꯡꯉꯥꯏ ꯊꯛꯅꯤꯡꯉꯥꯏ ꯂꯩꯇꯦ ꯑꯗꯨꯅꯅꯦ
ꯍꯌꯦꯡꯗꯤ ꯀꯗꯥꯏ ꯆꯠꯀꯅꯤꯕ
ꯍꯌꯦꯡ ꯍꯌꯦꯡꯁꯦ ꯑꯩ ꯑꯥ ꯅꯨꯡꯁꯤꯕꯤ ꯎꯅꯕ ꯆꯠꯀꯦ ꯈꯜꯂꯤꯌꯦ
ꯅꯨꯡꯉꯥꯏꯍꯦ
ꯍꯥ ꯍꯥ ꯐꯥꯒꯤ ꯇꯧꯕꯅꯦ
ꯅꯨꯡꯉꯥꯏꯕ ꯄꯨꯟꯁꯤ ꯍꯥꯏꯕꯗꯨ ꯁꯤꯅꯤꯅꯦ
ꯑꯩꯈꯣꯏꯗꯤ ꯑꯗꯨꯒꯨꯝꯕ ꯇꯧꯗꯦ ꯑꯩꯈꯣꯏꯗꯤ ꯊꯕꯛ ꯀꯟꯕꯅꯤꯅ ꯊꯕꯛ ꯊꯕꯛ ꯑꯗꯨꯝ ꯆꯠꯀꯅꯤ ꯊꯕꯛꯁ ꯌꯥꯝ ꯀꯟꯕ ꯃꯤꯅꯦꯍꯦ ꯈꯔ ꯇꯧꯔꯛꯀꯅꯤ
ꯐꯩꯌꯦ ꯊꯕꯛ ꯁꯨꯒꯟꯕꯅ ꯐꯕꯅꯦ ꯇꯨꯡꯗꯁꯨ ꯐꯕꯅꯦ